ꯇꯧ ꯇꯥꯔꯕ
ꯍꯜꯂꯣ
ꯑꯥ ꯁꯔꯦ ꯁꯥꯔꯦ ꯅꯤꯡꯂ ꯋꯥ ꯀꯔ ꯃꯥꯦ ꯃꯥ ꯅꯪꯗꯨ ꯍꯒꯔ
ꯑꯩꯒꯤꯗꯦ ꯑꯣꯏꯒꯅꯤ ꯔꯣ ꯅꯅꯨꯡꯕ ꯎꯝ ꯆꯤꯡꯗ ꯍ ꯆꯨꯔꯤꯗꯤ ꯑꯗꯨꯝ ꯂꯥꯏꯟꯗꯨ ꯑꯗꯨꯝ ꯅꯨꯡꯉꯥꯏꯔꯛꯇꯕ
ꯑ
ꯉꯁꯤꯗꯤ ꯊꯕꯛ ꯆꯥꯏꯒꯗ꯭ꯔꯣ
ꯆꯈꯅꯤ ꯆꯒꯅꯤ
ꯎꯝ ꯍꯝ
ꯁꯥꯏ ꯄꯨꯡ ꯑꯃꯗ ꯆꯠꯂ
ꯑꯣ ꯍꯣꯏꯣꯏ ꯄꯨꯡ ꯑꯃꯗ ꯆꯠꯂꯒ ꯀꯩꯅꯣ ꯄꯨꯡ ꯇꯔꯥꯗ ꯑꯃꯨꯛ ꯍꯜꯂꯛꯄ ꯎꯝ ꯇꯥꯎꯔꯤꯁꯤꯕ ꯊꯕꯛ ꯌꯥꯝ ꯀꯟ ꯃꯥꯜꯂꯦ
ꯑ ꯑ ꯍꯕꯛ ꯇ ꯇ ꯌꯥ ꯇꯦꯟ
ꯎꯝ ꯑꯗꯨ ꯑꯗꯨꯅꯦ ꯆꯥꯛ ꯌꯦꯟꯁꯥꯡꯁꯨ ꯑꯃꯨꯛ ꯊꯣꯡꯕ ꯆꯥꯗꯕꯁꯨ ꯌꯥꯔ
ꯃꯥꯅꯦ ꯃꯥꯅꯦ ꯆ ꯆꯥꯇ ꯆꯥꯇ ꯆ ꯌꯥꯝ ꯀꯣꯣꯡꯒꯦꯗꯅꯦ
ꯃꯤ ꯈꯔꯗꯤ ꯃꯄꯥꯟꯗ ꯆ ꯆꯥꯕ ꯁꯩꯅꯕ ꯂꯩꯌꯦ ꯍꯣꯇꯦꯜꯒꯨꯝꯕꯗ ꯌꯨꯝꯗ ꯆꯥꯔ ꯁ ꯃꯦꯒꯤꯒꯨꯝꯕ ꯍꯦꯛ ꯐꯣꯡꯗꯣꯛꯑꯒ ꯆꯥꯕꯁꯨ ꯈꯔ ꯂꯩꯕꯅꯦ ꯑꯩꯗꯤ ꯑꯗꯨꯒꯨꯝꯕ ꯑꯩꯁꯨ ꯑꯗꯨꯒꯨꯝꯕ ꯌꯥꯗꯕ ꯆ ꯍꯖꯅ ꯆꯥ ꯆꯥꯗ꯭ꯔꯗꯤꯀꯣ
ꯑꯣ ꯇꯧꯣꯏ ꯏꯃꯥꯟꯅꯕꯈꯣꯏꯗꯤ ꯃꯄꯥꯟꯗ ꯑꯗꯨꯝ ꯆꯥꯏꯌꯦ ꯑꯁ ꯌꯥꯗꯦ ꯇꯟ ꯐꯅ ꯆꯥꯔꯁꯨꯀꯣ ꯃꯣꯏ ꯇꯟ ꯆꯥꯠꯖꯔꯖꯣ ꯇꯟ ꯐꯅ ꯨꯂꯃꯅꯦꯗ
ꯑꯩꯁꯨ ꯑꯗꯨꯅꯤ
ꯎꯝ
ꯆꯥꯔꯛꯈ꯭ꯔꯕꯅꯤꯅꯀꯣ ꯆꯥꯛꯁꯦ
ꯃꯥꯅꯦ ꯃꯥꯅꯦ ꯅꯦ ꯄꯤꯛꯏꯉꯥꯏꯗꯒꯤ ꯑꯗꯨꯝ ꯁꯨꯃꯥꯏꯅ ꯇꯧꯈ꯭ꯔꯕꯅꯤꯅꯀꯣ
ꯎꯝ ꯑꯃꯅ ꯃꯍꯨꯠ ꯁꯤꯟꯕ ꯌꯥꯗꯦꯕ
ꯎꯝ
ꯎꯝ ꯅꯪꯒꯤ ꯑꯌꯥꯝꯕꯗ ꯀꯔꯤ ꯀꯩꯅꯣ ꯍꯥꯏꯕꯗꯤ ꯌꯦꯟꯁꯥꯡꯕ
ꯑꯣ ꯑꯦꯟꯁꯥꯡꯒꯨꯝꯕꯗꯣ ꯑꯩꯗꯤ ꯏꯔꯣꯝꯕ ꯌꯥꯝ ꯄꯥꯝꯃꯦ ꯃꯣꯔꯣꯛ ꯍꯥꯏꯗꯤ ꯅꯣꯟꯚꯦꯖꯁꯨ ꯄꯥꯝꯃꯦ ꯑꯗꯣ ꯑꯩꯗꯤ ꯀꯩꯅꯣ ꯆꯥꯗꯌꯦ ꯍꯥꯏꯗꯤ ꯌꯦꯟꯒ ꯉꯥꯡꯒꯗꯪ ꯆꯥꯏ ꯑꯇꯣꯞꯄ ꯆꯥꯗꯦ ꯑꯗꯨꯒ ꯑ ꯀꯩꯅꯣ ꯅꯪ ꯀꯩꯅꯣꯗꯤ ꯇꯝꯕꯗꯗꯤ ꯌꯣꯕ ꯄꯥꯝꯃꯦ ꯃꯣꯔꯣꯛ ꯑꯁꯥꯕ ꯃꯣꯔꯣꯛ ꯄꯨ ꯁꯥꯔꯗꯤ ꯌꯥꯔꯦ ꯑꯩꯗꯤ ꯃꯣꯔꯣꯛ ꯌꯥꯝ ꯄꯥꯝꯕꯅꯦ ꯑꯗꯨ ꯍꯧꯖꯤꯛꯇꯤ ꯈꯔ ꯈꯔ ꯍꯟꯈ꯭ꯔꯦ ꯏꯃꯥꯅ ꯉꯥꯡꯕꯨꯗꯣ ꯑꯁ ꯑꯗꯣ ꯁꯨꯝ ꯆꯥꯈꯤꯕꯒꯤꯁꯨ ꯑꯃꯨꯛ ꯍꯩꯅꯅꯕꯀꯣ ꯃꯣꯔꯣꯛ ꯑꯗꯨ ꯑꯃꯨꯛꯁꯨ ꯆꯥꯕꯁꯨ ꯆꯪꯗꯕꯀꯣ ꯑꯗꯩ ꯃꯣꯔꯣꯛ ꯈꯔ ꯆꯥꯕ ꯍꯜꯂꯕꯅꯤ ꯍꯟꯗꯛꯇꯤꯅ ꯗꯨꯁꯨ ꯍꯥꯏꯇꯦꯕ ꯐꯁꯨ ꯐꯠꯇꯕ ꯑꯣꯏꯕꯅꯤ ꯍꯣꯏ ꯃꯣꯏ ꯌꯥꯝ ꯆꯥꯕꯁꯦ
ꯎꯝ
ꯐꯠꯇꯦ ꯑꯗꯨ ꯃꯣꯔꯣꯛ ꯄꯥꯝꯃꯗꯤ ꯑꯩ ꯀꯩꯅꯣ ꯃꯣꯔꯣꯛ ꯁꯤꯖꯟꯗꯀꯣ ꯅꯣꯏ ꯑꯗꯨꯝ ꯌꯥꯥꯔꯩꯗꯤ ꯃꯣꯔꯣꯛ ꯈꯔ ꯄꯤꯔꯛꯀꯦ ꯀꯣꯏ
ꯍꯣꯏ ꯍꯣꯏ
ꯎꯝ
ꯏꯃꯥꯟꯅꯕ ꯑꯩꯈꯣꯏꯅꯁꯨ ꯄꯤꯔꯛꯑꯦ ꯀꯩꯅꯣ ꯎꯃꯔꯛ ꯀꯣ ꯑꯗꯨ ꯃꯣꯏꯅ ꯄꯤꯕ ꯀꯥꯟꯗ ꯃꯁꯛ ꯇꯤ ꯌꯥꯝ ꯀꯟꯅ ꯐꯖꯕ ꯑꯣꯏꯗꯦꯕ ꯎ ꯃꯣꯔꯣꯛ ꯑꯗꯨꯒ ꯁꯥꯕ ꯗꯤ ꯑꯁ ꯂꯣꯏꯔꯦ ꯏꯣꯏ ꯍꯔꯥꯎꯕꯗꯤ ꯑꯗꯨ ꯐꯪꯕ ꯀꯥꯟꯗ ꯑꯗꯨꯝ ꯏꯆꯦ ꯏꯆꯦ ꯑꯩꯒ ꯊꯪꯅꯕ ꯏꯆꯦ ꯑꯃ ꯂꯩꯌꯦ ꯑꯣ ꯍꯥꯔ ꯌꯥꯎꯗꯕꯒꯤꯔ
ꯑꯥ ꯍꯥꯔ ꯌꯥꯎꯗꯕꯕꯅꯦ ꯑꯗꯨꯗꯣ ꯍꯥꯔ ꯌꯥꯎꯕꯗꯤ ꯈꯔ ꯐꯖꯔꯛꯀꯅꯤ ꯑꯗꯨ ꯆꯥꯎꯕꯁꯨ ꯆꯥꯎꯒꯅꯤ ꯑꯗꯨꯕꯨ ꯁꯥꯕ ꯀꯌꯥ ꯌꯧꯗꯕꯅꯤ ꯄꯋꯥꯔ ꯀꯌꯥ ꯌꯥꯎꯗꯕꯅꯦꯕ ꯑꯗꯨ ꯈꯔ ꯀ ꯁꯨ ꯐꯖꯗꯕꯅꯦ ꯁꯥꯕ
ꯎꯝ ꯈꯪꯗꯦꯅꯦ ꯑꯗꯨꯝ ꯀꯩꯅꯣ ꯇꯧꯕꯗꯨꯀꯣ ꯍꯥꯏꯗꯤ ꯄꯤꯛꯑꯒ ꯁꯥꯔꯣꯏꯗꯕ ꯃꯥꯜꯂꯒ ꯁꯥꯏꯌꯦꯕ
ꯆꯤꯡ ꯆꯤꯡꯗ ꯑꯗꯨ ꯎꯝ ꯑꯗꯨꯒꯨꯝꯕ ꯂꯩꯕꯅꯦ ꯀꯩꯅꯣꯗꯤ ꯆꯥꯎꯔꯒ ꯁꯥꯗꯕꯗꯨꯗꯤ ꯑꯗꯨꯒꯤ ꯗꯤ ꯃꯥꯔꯀꯦꯇꯤꯡꯒꯤꯅꯦꯕ
ꯃꯥꯅꯤ ꯃꯥꯅꯤ
ꯎꯝ
ꯎꯝ ꯏꯇꯧꯈꯗꯤ ꯑꯗꯨꯝ ꯁꯥꯒꯨꯝꯕ ꯀꯩꯀꯩ ꯂꯣꯏ ꯆꯥꯔꯝꯒꯅꯤꯀꯣ
ꯑꯗꯨꯨꯝ ꯆꯥꯏꯗ
ꯎꯝ
ꯌꯦꯟ ꯉꯥ ꯁꯟꯁꯥ ꯑꯣꯛꯁꯥ ꯑꯗꯨꯝ
ꯎꯝ
ꯑꯁꯦꯡꯕꯗꯤ ꯀꯩꯅꯣꯅꯦ ꯁꯥ ꯌꯥꯝ ꯆꯥꯅꯤ ꯑꯦ
ꯃꯥꯅꯦ
ꯅ ꯄꯤꯟꯒꯛ ꯇ ꯑꯗꯨꯝ ꯆꯥꯕ ꯍꯥꯟꯅꯗꯤ ꯁꯥꯒꯨꯝꯕꯁꯦ ꯀꯌꯥꯝ ꯀꯌꯥꯝ ꯆꯥꯅꯤꯡꯗꯕꯅꯤ ꯆꯥꯔꯁꯨ ꯄꯁꯤ ꯑꯃ ꯑꯅꯤ ꯑꯗꯨꯝ ꯆꯥꯔ
ꯎꯝ
ꯍꯧꯖꯤꯛꯇꯤ ꯍꯛꯆꯒꯤ ꯁꯅꯥꯔ ꯐꯖꯠ ꯐꯅ ꯐꯖꯅ ꯁꯥꯟꯅꯔꯒ ꯄ꯭ꯔꯣꯇꯤꯟꯒꯤꯗꯨꯃꯛ ꯈꯜꯂꯒ ꯄꯪꯆꯥꯥ ꯆꯥꯔꯦ
ꯎꯝꯝ
ꯑꯗꯨ
ꯍꯌꯦꯗ ꯍꯛꯆꯥꯡꯒꯤꯗꯃꯛꯇꯀꯣ
ꯎꯝ ꯌꯨꯝꯗ ꯇꯥꯔꯁꯨ ꯐꯦꯃꯤꯂꯤꯒ ꯆꯨꯃꯤꯟꯅꯔꯁꯨꯤ ꯍꯥꯏꯕꯗꯤ ꯍꯦꯕꯤꯠ ꯑꯣꯏꯣꯏ ꯈꯕꯅꯤꯅꯤꯀꯣ ꯌꯥꯝ ꯌꯥꯝ ꯌꯥꯝ ꯆꯥꯕꯅꯤ ꯏꯀꯥꯏꯕꯁꯨ ꯐꯥꯎꯕꯁꯦ ꯍꯕꯤ ꯑꯗꯨꯝꯗ ꯆꯥꯕ ꯀꯣ ꯑꯩꯁꯨ ꯑꯗꯨꯝ ꯏꯊꯟꯗ ꯑꯗꯨꯝ ꯑꯌꯥꯝꯕꯗ ꯑꯗꯨꯝ ꯏꯊꯟꯗ ꯂꯩꯌꯦꯕ ꯎꯝ ꯑꯗꯨ ꯂꯩꯕꯅ ꯆꯥ ꯆꯥꯕꯗꯣ ꯑꯗꯨ ꯂꯥꯛꯑꯒ ꯌꯨꯝ ꯐꯦꯃꯤꯂꯤ ꯃꯦꯝꯕꯔꯁ ꯑꯗꯨ ꯃꯌꯥꯝꯗꯨꯗ ꯑꯗꯨꯝ ꯆꯥꯕꯗꯣ
ꯆꯥꯕ ꯑꯗꯣ ꯄꯪꯆꯥꯥꯗ ꯆꯥꯅꯤꯡꯉꯦꯀꯣ ꯍꯧꯖꯤꯛꯈꯣꯏꯗꯤ ꯑꯩꯗꯤ ꯀꯩꯒꯤꯅꯣ ꯈꯪꯗꯦ ꯆꯥꯕ ꯌꯥꯝ ꯐꯟꯂꯦꯗ
ꯑꯣ ꯍꯣ
ꯋꯦꯠꯁꯨ ꯌꯥꯝ ꯇꯥꯕꯅꯦ ꯑꯩꯒꯤ ꯑꯩ ꯆꯍꯣ ꯇ꯭ꯋꯦꯟꯇꯤ ꯁꯚꯦꯟ ꯁꯨꯔꯦ ꯑꯗꯨꯝ ꯂꯦꯡꯒꯥ ꯑꯣꯏꯔꯝꯒꯗꯧꯕ ꯃꯥꯜꯂꯦ ꯅꯪꯒ ꯅꯪ ꯀꯌꯥ ꯁꯨꯔꯦ ꯑꯣ ꯑꯣ ꯍꯣꯏ ꯑꯗꯨꯗꯤ ꯅꯠꯇ꯭ꯔꯦ ꯑꯗꯨꯅꯤ ꯑꯩ ꯑꯩꯅ ꯈꯔ ꯀꯩꯅꯣ ꯇꯧꯔꯦ ꯎꯝ
ꯑꯩꯗꯤ ꯆꯥꯕꯒ ꯑꯝ ꯇ ꯌꯥꯗ꯭ꯔꯦꯗ ꯍꯧꯖꯤꯛꯀꯥꯟꯗꯤ
ꯑꯗꯨ ꯀꯩꯅꯣ ꯁꯥꯖꯦꯜ ꯈꯔ ꯍꯨꯃꯥꯡ ꯈꯔ ꯍꯨꯃꯥꯡ ꯈꯔ ꯊꯣꯛꯑꯗꯤ ꯑꯗꯨꯝ ꯆꯥꯕ ꯗꯤ ꯅꯨꯡꯉꯥꯏꯕꯅꯦ ꯎꯝ
ꯋꯥꯕꯨꯗꯣ ꯍꯣꯏ ꯊꯕꯛꯁꯨ ꯋꯥꯅꯕꯨ ꯗꯤ ꯍꯂꯛꯄꯅꯦ ꯑꯗꯣ ꯀꯃꯥꯏ ꯇꯧꯕꯅꯣ ꯈꯪꯗꯦ ꯍꯥꯏꯗꯤ ꯍꯪꯒꯣꯏꯒꯟꯕꯒꯨꯝꯕꯀꯣ ꯑꯗꯨ ꯌꯥꯝ ꯇꯧꯔꯦꯕ ꯍꯧꯖꯤꯛꯀꯥꯟꯗꯤ ꯑꯉꯥꯡ ꯑꯣꯏꯕ ꯀꯥꯟꯗꯗꯤ ꯈꯜꯂꯦ ꯑꯁ ꯑꯍꯟꯈꯩꯅ ꯆꯥꯅꯤꯡꯗ꯭ꯔꯤꯁꯦ ꯀꯩꯒꯤꯅꯣ ꯀꯥꯏꯅꯀꯣ ꯑꯗꯣ ꯍꯧꯖꯤꯛꯇ ꯈꯪꯉꯛꯑꯦ ꯎꯝ ꯆꯥꯅꯤꯡꯗꯦꯕꯝ
ꯎꯝ ꯎꯝ ꯍꯥꯏꯕꯗꯤ ꯑꯩꯈꯣꯏꯁꯦ ꯀꯔꯤ ꯍꯥꯢꯁꯤꯔꯥ ꯑꯩꯈꯣꯏꯅ ꯁꯨꯕꯒ ꯆꯥꯕꯒꯗꯨ ꯈꯔ ꯍꯪꯒꯣꯏꯕ ꯍꯥꯏꯇꯥꯔꯦꯀꯣ ꯀꯔꯤ ꯎꯝ ꯆꯥꯕꯒꯤꯗꯨ ꯑꯗꯨꯝ ꯆꯥꯎ ꯆꯥꯎꯋꯣꯗ ꯀꯩꯁꯨ ꯀꯥꯏꯗꯦꯗ
ꯑꯣ ꯌꯨꯝ ꯌꯨꯝꯗꯤ ꯄꯥꯟꯈ꯭ꯔꯕꯣ ꯄꯗ꯭ꯔꯤꯕꯣ ꯄꯥꯟꯗ꯭ꯔꯤꯀꯣ
ꯗꯔꯤꯗ
ꯂꯨ ꯂꯨꯍꯣꯡ ꯑꯥ
ꯃꯇꯝꯗꯤ ꯂꯩꯁꯤꯜꯂꯛꯇꯦ ꯭ꯔꯦ ꯑꯗꯨꯕꯨ ꯁꯤꯅꯗꯤ ꯌꯥꯗ꯭ꯔꯦ ꯆꯍꯤꯗꯤ ꯑꯗꯨꯝ ꯇꯝꯅꯤꯅꯀꯣ
ꯃꯥꯅꯦ ꯃꯥꯅꯦ
ꯑꯗꯨꯅ ꯑꯩꯈꯣꯏꯒꯤ ꯍꯧꯖꯤꯛ ꯍꯣꯠꯅꯔꯤꯗꯨ ꯅꯨꯄꯤ ꯄꯨꯁꯜꯂꯄ ꯌꯥꯕ ꯐꯤꯕꯝ ꯅꯠꯇꯦꯕ ꯍꯧꯖꯤꯁꯦ
ꯅꯠꯇꯦꯅꯦ ꯍꯣꯢꯅꯦ ꯍꯣꯏꯅꯦ ꯑꯗꯒꯤ ꯊꯕꯛ ꯑꯃ ꯇꯪ ꯇꯥꯕ ꯑꯃ ꯇꯧꯔꯗꯤꯀꯣ ꯑꯗꯨ ꯄꯥꯜꯂꯦ ꯑꯗꯨ ꯑꯣꯏꯔꯗꯤ ꯐꯕ
ꯎꯝ
ꯈꯪꯅꯕꯗꯤ ꯂꯩꯔ
ꯑꯁ ꯈꯪꯅꯕ ꯀꯩꯅꯣꯗ ꯂꯩꯇꯦꯗ ꯅꯍꯥꯟ ꯂꯩꯔꯨꯕꯅꯦ ꯑꯗꯨꯕꯨ ꯑ ꯑꯗꯨꯝ ꯀꯥꯏꯅ ꯊꯣꯛꯄ
ꯀꯩꯒꯤꯅꯣꯅꯦ ꯏꯟꯇ꯭ꯔꯦꯁ ꯑꯣꯏꯗꯕ꯭ꯔꯥ
ꯈ ꯅꯠꯇꯦꯗ ꯃꯣꯏꯅ ꯄꯥꯝꯂꯛꯇ꯭ꯔꯦ ꯍꯥꯏꯕꯒꯤꯅꯤꯗ
ꯑꯣ ꯍꯣ ꯀꯩꯅꯣꯔꯣ ꯅꯣꯏ ꯑꯗꯨꯝ ꯅꯥꯒꯥꯔꯣ ꯃꯈꯣꯏꯁꯨ
ꯍꯣꯏ ꯃꯥꯁꯨꯅꯤ ꯑꯩꯈꯣꯏ ꯀꯥꯟꯅꯕꯅꯤ
ꯑꯣ ꯑꯦꯁ ꯃꯩꯇꯩ ꯑꯃ ꯀꯣꯏꯔꯣꯗꯅ ꯑꯗꯨꯗꯤ ꯃꯩꯇꯩ ꯇꯩꯅꯨꯄꯤ ꯑꯃ
ꯑꯩꯈꯣꯏꯅꯦ ꯖꯥꯇꯤ ꯈꯥꯏꯔꯣꯏꯗ ꯑꯩꯈꯣꯏ ꯑꯩ ꯂꯩꯃꯤꯟꯅꯕꯒ ꯂꯩꯔꯗꯤ ꯑꯗꯨꯝ ꯖꯥꯇꯤ ꯑꯗꯨꯒꯤꯗꯤ ꯀꯩꯁꯨ ꯀꯥꯏ ꯂꯩ ꯃꯤ ꯈꯛꯇꯅꯤꯅ
ꯎꯝ ꯃꯥꯅꯦ ꯃꯥꯅꯦ
ꯎꯝ ꯈꯪꯗ꯭ꯔꯦꯅꯦ ꯀꯣꯛ ꯁꯥꯕ ꯍꯧꯔꯦ ꯐꯤꯜꯇꯔꯒꯤ ꯈꯜꯂꯒ ꯃꯇꯝꯁꯦ ꯍꯧꯖꯤꯛ ꯑꯩ ꯊꯥꯔꯇꯤ ꯌꯧꯔꯦ ꯆꯍꯤ ꯈꯔ ꯂꯩꯗꯤ ꯇꯤ ꯌꯧꯒꯗꯧꯕꯁꯦ ꯀꯣꯏ ꯏꯗꯔꯦꯕ ꯍꯔꯇ ꯌꯎꯔꯗꯤ
ꯑꯗꯨꯅꯦ ꯑꯩ ꯑꯩ ꯐꯥꯎꯕ ꯌꯨꯝꯗꯒꯤ ꯄ꯭ꯔꯦꯁꯔ ꯂꯥꯛꯑꯕꯅꯦ ꯎꯝ ꯎꯝ
ꯑꯣ ꯑꯗꯨꯅꯤꯅꯦ ꯃꯊꯥ ꯁꯥꯔꯤꯁꯦ ꯅꯨꯄꯥꯒꯤ ꯄꯨꯟꯁꯤꯁꯦ ꯌꯥꯝ ꯇꯣꯟꯕꯅꯦ ꯍꯥꯏꯕꯗꯨꯅꯤꯅꯦ
ꯎꯝ
ꯌꯥꯝꯕ ꯎꯠꯂꯛꯑꯕꯅꯤ ꯐꯦꯃꯤꯂꯤꯒꯤ ꯈꯟꯕ ꯑꯩꯈꯣꯏ ꯃꯈꯥ
ꯎꯝ
ꯁꯤꯕ꯭ꯂꯤꯡꯁ ꯑꯗꯨꯒꯤ ꯈꯜꯂꯦ ꯏꯃꯥꯄꯥꯒꯤ ꯈꯜꯂꯦ ꯑꯩ
ꯆꯅꯤ ꯅꯎꯗ ꯀꯦ ꯑꯁꯕꯨꯅ
ꯌꯥꯝꯕꯅꯦ ꯑꯩꯈꯣꯏ ꯑꯩꯈꯣꯏ ꯀꯩꯅꯣꯅꯦ ꯁꯤꯛꯁ ꯇꯔꯨꯛ ꯀꯣ ꯅꯨꯄꯥ ꯇꯔꯨꯛ ꯅꯨꯄꯥ ꯇꯔꯨꯛ ꯅꯨꯄꯤ ꯑꯅꯤꯅꯦ ꯐ ꯂꯤꯗꯤ
ꯅꯨꯄꯥ ꯑ ꯅꯨꯄꯥ ꯑꯣ ꯍꯣ ꯍ ꯑꯗꯨ ꯐꯩꯌꯦ ꯅꯀꯣ ꯑꯩꯗꯤ ꯐꯩꯌꯦ ꯎꯝ
ꯑꯥ ꯀꯩꯅꯣ ꯕ ꯑꯗꯨꯕꯨ ꯎꯝ ꯀꯩꯅꯣꯗꯤ ꯁ꯭ꯀꯨꯜ ꯀꯅꯕꯥ ꯍꯣꯠꯅꯕ ꯀꯥꯟꯗꯗꯤ ꯈꯔꯗꯤ ꯋꯥꯔꯦ ꯍꯧꯒꯠꯄ ꯀꯥꯟꯗꯗꯤ
ꯕ ꯕꯗ꯭ꯔ ꯀ ꯀꯦ ꯑꯁꯕ ꯅ
ꯑꯩ ꯁꯥꯏꯀꯦꯟꯖꯕꯅꯦ
ꯑꯣ ꯍꯣ ꯍꯣ ꯑꯇꯩ ꯌꯨꯝ ꯌꯨꯝ ꯑꯃꯐꯨꯛ ꯄꯥꯟꯅꯗ꯭ꯔꯤꯕꯣ
ꯀꯩꯅꯣꯗꯣ ꯑꯌꯥꯝꯕꯗꯣ ꯌꯨꯝ ꯄꯥꯜꯂꯦ ꯑꯩ ꯃꯗꯨ ꯌꯨꯝ ꯄꯥꯜꯂꯦ ꯑꯉꯥꯡ ꯑꯅꯤꯔ ꯂꯩꯔꯦ ꯍꯧ ꯑꯩ ꯃꯈꯥꯗ ꯁ꯭ꯀꯨꯜ ꯁ꯭ꯀꯨꯜꯗꯨꯝ ꯀꯥꯔꯤ ꯑꯃꯅ ꯍꯧꯖꯤꯛ
ꯑꯇꯩꯗꯤ ꯑꯝꯇ ꯄꯥꯟꯗ꯭ꯔꯤꯀꯣ ꯎꯝ ꯑꯣ ꯍꯣ
ꯊꯥ ꯎꯝ ꯂꯧ ꯏꯄꯥꯕꯨ ꯃꯇꯦꯡ ꯄꯥꯡꯂꯒꯀꯣ ꯍꯧꯖꯤꯛ ꯑꯅꯤꯁꯤꯅ ꯁ꯭ꯀꯨꯜ ꯀꯥꯕ ꯀꯪꯕꯦꯗ ꯍꯥ ꯑꯗꯨꯝ ꯍꯤꯡꯕ ꯌꯥꯅꯕ ꯑꯗꯨꯝ ꯍꯣꯠꯅꯔꯤ ꯃꯌꯥꯝꯅ